ꯑꯩꯈꯣꯏꯒꯤ ꯃꯔꯨꯞ ꯑꯣꯏꯅ ꯌꯦꯡꯕ ꯃꯇꯝꯗꯗꯤ ꯑꯩꯕꯨ ꯅꯣꯔꯃꯦꯜꯅꯦꯅ ꯍꯥꯏꯔꯛꯄꯅꯦꯕ ꯑꯗꯨꯗꯒꯤ ꯃꯣꯏꯁꯨ ꯑꯩꯉꯣꯟꯗ ꯆꯤꯡꯅꯔꯒꯗꯤ ꯂꯩꯕꯅꯦꯕ ꯑꯩꯁꯦ ꯏꯄꯤ ꯂꯣ ꯑꯣꯏꯅꯤꯡꯉꯥꯏꯗꯤ ꯌꯥꯝ ꯃꯥꯜꯂꯦꯅ ꯇꯧꯔꯒ ꯂꯩꯕꯅꯦꯕ ꯑꯗꯨꯒꯤ ꯃꯣꯏꯅ ꯌꯦꯡꯕ ꯃꯇꯝꯗꯗꯤ ꯕꯤ ꯄꯤ ꯅꯣꯔꯃꯦꯜ ꯂꯩꯌꯦꯕ
ꯑꯣ
ꯑꯩꯈꯣꯏ ꯍꯧꯖꯤꯛ ꯄꯤꯛꯄ ꯑꯅꯤ ꯆꯪꯃꯤꯅꯤꯡꯉꯥꯏ ꯑꯅꯤꯗꯨꯁꯨ ꯑꯩꯈꯣꯏ ꯂꯣꯟ ꯃꯅꯥꯕ ꯅꯨꯄꯤꯗꯣ ꯃꯥꯅꯁꯨ ꯍꯥꯏꯕꯅꯦꯕ ꯅꯪ ꯁꯦ ꯕꯤꯄꯤ ꯂꯣ ꯁꯣꯏꯗꯅ ꯇꯧꯔꯝꯅꯤꯉꯥꯏ ꯃꯥꯟꯈ꯭ꯔꯦꯗꯥꯅ ꯍꯥꯏꯕ ꯏꯕꯅꯤꯕ
ꯌꯦꯡꯕꯗꯨꯗ ꯀꯥꯟꯅ ꯅꯣꯔꯃꯦꯜ ꯑꯣꯏꯌꯦꯗꯅ ꯀꯩꯃꯥꯏꯅ ꯇꯧ
ꯍꯥꯟꯗꯦꯕ ꯃꯣꯏꯒꯤꯗꯣꯛꯈ꯭ꯔ
ꯑꯗꯩ ꯌꯦꯡꯉꯤꯗ ꯑꯃ ꯁꯇꯦꯠꯇꯁꯨ ꯀꯞ ꯌꯥꯎꯔꯣ ꯌꯦꯡꯉꯤꯔꯣ
ꯑꯥ ꯑꯗꯨꯗ ꯌꯦꯡꯕ ꯃꯇꯝꯗꯗꯤ ꯅꯣꯔꯃꯦꯜꯅꯤ ꯍꯥꯏꯔꯛꯏꯕ ꯑꯗꯨꯗꯒꯤ ꯑꯩ ꯁꯦ ꯎ ꯑꯩꯈꯣꯏꯅ ꯑꯦꯛꯖꯥꯝ ꯊꯥꯕ ꯃꯇꯝꯒꯤ ꯑꯗꯨꯝ ꯏꯁꯥꯁꯦ ꯅꯨꯡꯉꯥꯏꯇ꯭ꯔꯒꯗꯤ ꯂꯩꯔꯕꯔꯕꯅꯦꯕ
ꯎꯝ ꯑꯗꯨ ꯅꯪ ꯆꯦꯛꯑꯞ ꯆꯠꯂꯨꯕꯗꯗꯤ ꯀꯩꯝꯇꯧꯔꯝꯗꯧꯔꯣ ꯅꯣꯔꯃꯦꯜ ꯄꯤ ꯂꯣꯏꯔꯝꯃꯤꯔ ꯑꯗꯨꯗ
ꯑ ꯑꯗꯨꯗꯒꯤ ꯄꯤꯕꯤꯗꯣ ꯑꯣꯏꯔꯝꯃꯦꯕ
ꯎꯝ
ꯑꯩꯅ ꯑꯗꯨ ꯃꯇꯝꯗ ꯐꯥꯎ ꯆꯦꯛ ꯇꯧꯗ꯭ꯔꯁꯨ ꯌꯥꯏꯑ ꯑꯩꯗꯤ ꯑꯗꯨꯝ ꯅꯣꯔꯃꯦꯜ ꯇꯥꯕꯅꯦ ꯅꯍꯥꯟ ꯏꯃꯥꯟꯅꯕꯤꯈꯣꯏꯅꯁꯨ ꯑꯩꯈꯣꯏ ꯍꯣꯁꯇꯦꯜꯗ ꯂꯩꯅꯥꯏꯕ ꯃꯇꯝꯗ ꯌꯦꯡꯉꯒ ꯑꯗꯨꯝ ꯅꯣꯔꯃꯦꯜ ꯇꯥ ꯍꯥꯕꯅꯤꯅ ꯁꯨꯃꯥꯏꯅ ꯍꯥꯏꯔꯝꯕꯅꯦꯕ ꯌꯨꯝꯒꯤ ꯃꯤꯗ ꯑꯗꯨꯒꯤ ꯂꯥꯁꯗꯤ ꯀꯔꯤ ꯍꯣꯏ
ꯂꯣ ꯑꯣꯏꯔꯝꯗꯥꯏꯒꯤ ꯑꯣꯏꯔꯤꯔꯥ ꯅꯠꯇ꯭ꯔꯒ ꯃꯦꯆꯤꯟ ꯀꯩꯅꯣ ꯃꯣꯏꯒꯤ ꯀꯩꯅꯣꯗꯨꯅ ꯌꯥꯗ꯭ꯔꯦꯥ ꯀꯩꯅꯝ ꯑꯣꯏꯔꯝ
ꯎꯝ ꯑꯗꯨ ꯂꯣꯗꯤ ꯑꯣꯏꯕ ꯃꯥꯜꯂꯦꯕ ꯑꯗꯨ ꯃꯇꯝꯗꯒꯤ ꯑꯩ ꯀ꯭ꯂꯥꯁ ꯀ ꯐꯝꯕ ꯉꯝꯗ꯭ꯔꯒ ꯅꯍꯥꯟ ꯅꯍꯥꯟ ꯂꯥꯛꯄꯅꯦꯕ ꯌꯥꯝ ꯋꯥꯔꯒ ꯑꯗꯨꯕꯨꯠꯇꯗꯒꯤ ꯎꯝ ꯑꯗꯨꯝ ꯅꯨꯡꯉꯥꯏ ꯏꯁꯥꯁꯦ ꯅꯨꯡꯉꯥꯏꯇ꯭ꯔꯒ ꯂꯩꯔꯕꯅꯦꯕ ꯑꯗꯨꯗꯤ ꯃꯣꯏ ꯕꯨ ꯌꯦꯡꯉꯣ ꯍꯥꯏꯔꯒ ꯃꯣꯏ ꯐꯥꯎ ꯑꯩ ꯂꯣ ꯑꯣꯏꯔꯝꯒꯅꯤꯅ ꯍ ꯍꯜꯂꯕꯅꯦꯕ ꯑꯗꯨꯗꯒꯤꯗꯤ ꯆꯦꯛ ꯇꯧꯕ ꯃꯇꯝꯗꯗꯤ ꯑꯃꯨꯛꯀ ꯅꯣꯔꯃꯦꯜ ꯑꯣꯏꯔꯝꯃꯦ ꯑꯗꯨꯅꯤ ꯀꯩꯇꯨꯝ ꯃꯥꯗꯤ ꯁꯣꯏꯕꯗꯤ ꯂꯩꯔꯕꯅꯦꯕ ꯑꯗꯨ ꯃꯇꯝꯒꯤ ꯍꯛꯆꯥꯡ
ꯅꯪ ꯐꯨꯜ ꯕ꯭ꯂꯗ ꯇꯦꯁ ꯇꯧꯋꯦ ꯑꯗꯨꯗꯥꯏꯅꯦ ꯀꯩꯀꯩ ꯋꯥꯠꯀꯦ
ꯚꯥꯏꯇꯥꯃꯤꯟ ꯗꯤ ꯈꯛꯇ ꯋꯥꯠꯂꯦ ꯍꯥꯏ ꯎꯝ ꯑꯇꯩꯗꯤ ꯅꯣꯔꯃꯦꯜ ꯉꯥꯛꯇ ꯇꯥꯎꯋꯦ ꯍꯥꯏ ꯑꯩ
ꯑꯗꯨꯅ ꯐꯔꯤꯌꯦ
ꯍꯣꯏ
ꯗꯤ ꯀꯩꯗꯧꯔꯤꯒꯦ ꯑꯗꯨꯗꯤ
ꯍꯧꯖꯤꯛꯇꯤ ꯑꯗꯨꯝ ꯂꯩꯔꯦꯗ
ꯁꯣꯛꯊꯕ ꯈꯣꯠꯊꯕ ꯇꯧꯋꯔꯤꯕ
ꯎꯝ ꯑꯩ ꯆꯥꯛ ꯂꯥꯝꯕ ꯌꯥꯗꯦ ꯍꯧꯖꯤꯛꯀꯥꯟ ꯈꯤꯇꯪ ꯈꯛꯇ ꯆꯥꯛꯂꯝꯥꯂꯗꯤ ꯄꯨꯛꯇꯒꯤ ꯑꯣꯟꯅꯤꯡꯂꯒ ꯀꯣꯛ ꯉꯥꯎ ꯐꯥꯎꯔꯅꯤ ꯑꯗꯨꯒꯤ ꯈꯨꯗꯛꯇ ꯆꯥꯛ ꯆꯥꯅꯤꯡꯕ ꯃꯇꯝꯗ ꯆꯥꯗ꯭ꯔꯗꯤ ꯌꯥꯗ꯭ꯔꯦꯕ ꯑꯗꯨꯗ ꯑꯩꯁꯦ ꯒꯦꯁꯇ꯭ꯔꯤꯛꯁꯨ ꯄꯨꯟꯕ ꯃꯥꯜꯂꯦꯕ ꯍꯟꯗꯛ ꯒꯦꯁꯇ꯭ꯔꯤꯛ ꯍꯤꯗꯥꯛ ꯆꯥꯗꯕ ꯍꯨꯏꯗꯕ ꯑꯩꯥꯏ
ꯅꯪꯁꯨ ꯒ꯭ꯌꯥꯁꯇꯤꯛ ꯇꯧꯒꯝꯕ꯭ꯔꯣ
ꯎꯝ ꯑ ꯑꯩꯅ ꯈꯨꯟ ꯌꯨꯝꯗ ꯂꯩꯕ ꯃꯇꯝꯗꯅꯦ ꯀꯦꯁꯇꯔꯤꯈꯤ ꯇꯀꯥ ꯑꯗꯨꯨ ꯆꯥꯎꯅꯦ
ꯑꯩꯅ ꯑꯃꯨꯛ ꯐꯈꯔꯦ ꯍꯧꯖꯤꯛꯇꯤ ꯑꯩꯁꯦ ꯊꯥꯏꯅ ꯌꯥꯝ ꯇꯧꯋꯦꯕ ꯆꯥꯛ ꯂꯥꯝꯕꯗꯤ ꯑꯃ ꯠ ꯄꯨꯛꯇ ꯅꯨꯡꯁꯤꯠꯥꯈꯠꯂꯒ ꯂꯤꯡꯈꯠꯂꯒ ꯆꯥ ꯌꯥꯗꯕꯤꯗ
ꯎꯝ ꯑꯩ ꯑꯣꯅꯤꯡꯕꯗꯣ ꯁꯤꯔꯕꯅꯤꯀꯣ ꯁꯤꯝꯗ
ꯎꯝ
ꯑꯗ ꯍꯣꯏ ꯑ ꯃ ꯑꯣꯂꯅꯤ
ꯑꯗꯒꯤ ꯀꯣꯟꯁꯇꯤꯄꯦꯁꯟꯁꯨ ꯑꯃꯨꯛ ꯇꯧꯧꯗꯣꯏꯕ
ꯎꯝ
ꯦꯁꯇꯤꯛ ꯇ ꯍꯧꯕꯒꯤ ꯍꯧꯅꯕꯤ
ꯍꯋꯥꯅꯤꯀꯣ ꯑꯗꯨ ꯑꯩꯈꯣꯏꯒꯤ ꯎꯝ ꯆꯦꯁ ꯃꯅꯥꯛꯇ ꯑꯁ ꯍꯥꯡꯕ ꯉꯝꯗꯕꯒꯤ ꯄꯨꯅꯥ ꯑꯃ ꯇꯧ ꯇꯧꯋꯦꯕ ꯑꯩꯗꯤ ꯅꯣꯏꯁꯨ ꯁꯨꯃꯥꯏꯅ ꯇꯧꯕ꯭ꯔꯥ
ꯑꯩ ꯅꯪ ꯀꯔꯤ ꯉꯝꯗꯕꯩ ꯁꯣꯔ ꯍꯣꯟ ꯉꯝꯗ꯭ꯔꯤꯕ
ꯎꯝ
ꯑꯗꯨꯐꯧꯗꯤ ꯍꯣꯏ ꯌꯥꯝ ꯂꯦꯡꯈꯠꯂꯗꯤ ꯇꯧꯕꯅꯦ ꯁꯣꯔ ꯍꯣꯟꯕ ꯋꯥꯑꯦ ꯈꯔ ꯑꯣ ꯑꯩ ꯊꯥꯏꯅ ꯇꯧꯕꯅꯦ ꯍꯧꯖꯤꯛꯇꯤ ꯇꯧꯗ꯭ꯔꯦꯗ
ꯀꯣꯚꯤꯠ ꯅꯥꯏꯟꯇꯤꯟ ꯃꯇꯝꯗ ꯁꯨꯃꯥꯏꯅ ꯇꯥꯎꯧꯕꯅꯦꯕ ꯑꯗꯨꯒꯤ ꯑꯩꯁ ꯁꯦ ꯒꯦꯁꯇ꯭ꯔꯤ ꯀꯟꯃꯟꯕꯒꯤ ꯌꯥꯗ꯭ꯔꯕ ꯃꯥꯜꯂꯦꯕ ꯑꯗꯨꯒꯤ ꯎꯝ ꯀꯣꯚꯤꯠ ꯇꯦꯁ ꯇꯧꯔꯁꯦꯅ ꯑꯩꯁꯦ ꯅꯥꯀꯟꯃꯟꯕꯒꯤ ꯎꯝ ꯐꯥꯔꯃꯥꯁꯤꯗ ꯆꯪꯉꯒ ꯕꯨ ꯌꯦꯡꯒꯦꯅ ꯆꯪꯕ ꯃꯇꯝꯗ ꯃꯣꯏꯅ ꯀꯣꯚꯤꯠ ꯇꯦꯁ ꯇꯧꯋꯣ ꯍꯥꯏꯔꯛꯄ ꯑꯗꯨꯒꯤ ꯀꯣꯚꯤꯠ ꯇꯦꯁ ꯇꯧꯅꯤꯡꯉꯥꯏꯒꯤ ꯃꯤ ꯂꯩꯇꯦꯕ ꯑꯗꯨ ꯅꯨꯃꯤꯠꯁꯦ ꯑꯗꯨ ꯀꯣꯚꯤꯠꯇꯤ ꯅꯠꯇꯦꯕ ꯑꯩꯁꯦ ꯀꯦꯁꯇ꯭ꯔꯤꯛ ꯀꯟꯍꯟꯕꯤꯒꯤ ꯌꯥꯗꯕꯒꯤ ꯅꯨꯄꯥ ꯃꯥ ꯃꯅꯥꯛꯇ ꯄ꯭ꯔꯊꯅꯥ ꯇꯥꯎꯧꯕ ꯆꯠꯂꯦꯕ
ꯔ꯭ꯔꯁꯅꯥ ꯇꯧꯕ ꯃꯇꯝꯗ ꯒꯦꯁꯇ꯭ꯔꯤꯛ ꯀꯟꯟꯕꯒꯤꯅꯦ ꯅꯪꯁꯦꯅ ꯍꯥꯏꯔꯒ ꯑꯩꯒꯤ ꯆꯦꯁ ꯃꯅꯥꯛꯇ ꯀꯣ ꯃꯥꯁꯦꯟ ꯅ꯭ꯔꯒꯥꯟ ꯃꯤꯅꯤꯠ ꯑꯅꯤꯒꯨꯝꯕ ꯅꯝꯃꯦꯕ ꯑꯗꯨꯗꯒꯤ ꯂꯣꯏ ꯐꯥꯈ꯭ꯔꯕꯅꯤ ꯔꯔꯊꯅꯥ ꯇꯧꯔꯒ ꯎꯝ ꯀꯣꯚꯤꯠ ꯅꯥꯏꯟꯇꯤꯟ ꯃꯇꯝꯗ ꯍꯣꯏ ꯑꯗꯨꯗꯒꯤ ꯑꯩꯒꯤ ꯏꯕꯨꯡ ꯈꯣꯏꯅ ꯁꯨꯝ ꯉꯥꯛꯄꯅꯦ ꯑꯩꯁꯦ ꯀꯣꯚꯤꯠꯀꯤ ꯄꯦꯁꯦꯟ ꯃꯥꯜꯂꯦꯅ ꯉꯥꯡꯔꯒ ꯂꯩꯕ ꯃꯇꯝꯗ ꯍꯦꯛ ꯑꯗꯨ ꯅꯨꯄꯥꯒꯤ ꯃꯅꯥꯛꯇ ꯍꯦꯛ ꯄ꯭ꯔꯊꯅꯥ ꯇꯧꯕ ꯂꯣꯏꯔꯒ ꯐꯥꯔꯦꯕ ꯑꯗꯨꯒ ꯍꯤꯗꯥꯛ ꯈꯔ ꯇꯥꯔꯒ ꯇꯨꯝ ꯐꯥꯈ꯭ꯔꯦꯕ ꯑꯗꯨꯗꯒꯤ ꯁꯤꯁꯨ ꯃꯦꯔꯤꯀꯜꯁ ꯑꯃꯅꯤꯀꯣꯅ ꯍꯥꯏꯔ ꯌꯨꯝꯅ ꯈꯨꯗꯛꯇꯅꯤ ꯐꯥꯔꯤꯗꯣ ꯑꯩ ꯍꯔꯥꯎꯕꯗꯣ ꯀꯤꯕꯅꯦꯀꯣ ꯁꯤꯦꯡꯕ ꯍꯥꯏꯗꯤ ꯍꯔꯥꯎꯕ ꯃꯇꯝꯗ ꯀꯣꯚꯠ
ꯃꯅꯤ ꯅꯨꯡꯁꯤꯠ ꯃꯌꯥꯝꯅ
ꯃꯊꯥ ꯁꯥꯕꯗꯨ ꯂꯣꯏꯔꯦ ꯂꯣꯏꯔꯦ ꯑꯗꯨ ꯃꯇꯝꯗ ꯍꯧꯖꯤꯛꯇꯤ ꯌꯥꯝ ꯐꯔꯦꯗ
ꯑꯩꯁꯨ ꯊꯥꯏꯅ ꯑꯁ ꯆꯍꯤ ꯈꯨꯗꯤꯡꯒꯤꯅ ꯅꯥꯔꯤꯁꯦ ꯆꯍꯤ ꯈꯨꯗꯤꯡꯒꯤ ꯐꯤꯚꯔ ꯑꯗꯨꯝ ꯇꯧꯕ ꯑꯗꯩ ꯑꯩꯗꯤ ꯇꯥꯏꯐꯣꯏꯠꯁꯦ ꯇꯥꯔꯨꯔꯦꯕꯀꯣ ꯑꯗꯨꯒꯤ ꯆꯥꯕ ꯌꯥꯗꯕꯒꯤ ꯑꯁ ꯑꯗꯨꯝ ꯍꯣꯁꯄꯤꯇꯥꯜ ꯑꯃ ꯂꯩꯌꯦ ꯀꯩꯅꯣ ꯑꯁ꯭ꯋꯥꯏ ꯕꯖꯥꯔ ꯃꯅꯨꯡꯗ ꯀ ꯕꯖꯥꯔꯗꯩ ꯈꯔ ꯆꯠꯂꯒ ꯍꯣꯁꯄꯤꯇꯥꯜ ꯑꯃ ꯂꯩꯌꯦ ꯑꯗꯨꯒꯤ ꯍꯣꯁꯄꯤꯇꯥꯜꯗꯨꯗ ꯑꯩꯒꯤ ꯄꯨꯔꯥ ꯀ ꯍꯣꯝꯅꯦ ꯑꯗꯨꯝ ꯂꯦꯛꯄꯒꯤꯀꯣ ꯑꯗꯨꯝ ꯆꯍꯤ ꯈꯨꯗꯤꯡꯒꯤ ꯑꯗꯨꯝ ꯂꯩꯕ ꯑꯃ ꯑꯣꯏꯗꯤ ꯐꯥꯏꯜ ꯐꯥꯛꯎꯕꯗꯣ ꯀꯣ ꯑꯉꯥꯡ ꯑꯣꯏꯔꯤꯉꯩꯗꯒꯤ ꯗꯣꯛꯇꯔꯒꯤ ꯐꯥꯏꯜ ꯆꯍꯤ ꯆꯍꯤ ꯃꯥꯄꯜꯒꯤ ꯐꯥꯏꯜ ꯆꯦꯒ ꯂꯩꯔꯔꯕꯝꯖꯥꯠꯅꯦꯕ ꯕꯦꯕꯤꯔꯣꯁꯤ ꯇꯈꯦ
ꯅꯨꯡꯁꯤꯕꯅꯤ ꯊꯝꯖꯤꯜꯂꯨ
ꯑꯗꯒꯤ ꯊꯥ ꯅꯥꯏꯟ ꯃꯟꯁꯀꯤ ꯆꯦꯁꯨ ꯂꯩꯔꯝꯃꯤ
ꯑꯣ
ꯋꯦꯠꯀꯗꯤ ꯆꯍꯤ ꯃꯥꯄꯟꯒꯤ ꯋꯦꯠꯀꯗꯣ ꯆꯍꯤ ꯀꯌꯥꯅꯣ ꯋꯦꯇꯣ ꯐꯤꯐꯇꯤꯟ ꯀꯦꯖꯤ ꯁꯤꯛꯁꯇꯤꯟ ꯀꯦꯖꯤ
ꯑꯩ ꯁꯨ ꯁ ꯑꯩꯅ ꯇꯥꯎꯕ ꯑꯩꯒꯤ ꯋꯦꯠꯁꯦ ꯁꯤꯛꯁꯇꯤꯟ ꯑꯣꯏꯔꯝꯕꯗꯣ ꯑꯩꯁꯨ ꯐꯖ ꯀꯅ ꯈꯪꯍꯥꯎꯔꯝꯕꯅꯦꯕ ꯑꯗꯨ ꯀꯔꯝꯕ ꯆꯍꯤ ꯑꯍꯥꯏꯕ ꯀꯥꯎꯈ꯭ꯔꯕꯅꯤꯕ ꯀ꯭ꯂꯥꯁ ꯐꯣꯔ ꯐꯥꯏꯚꯥꯒꯨꯝꯕ ꯀꯥ ꯃꯇꯝꯗ ꯑꯩꯒꯤ ꯋꯦꯠꯁꯦ ꯁꯤꯛꯁꯇꯤꯟ ꯈꯛꯇ ꯑꯣꯏꯔꯝꯕꯅꯦꯕ ꯑꯩ ꯑꯗꯨꯒꯤ ꯌꯥꯝ ꯌꯥꯝꯈ꯭ꯔꯦꯗ ꯑꯩꯒꯤ ꯋꯦꯠꯁꯦ ꯀ ꯇꯧꯔꯒ ꯂꯩꯔꯝꯅꯦ ꯑꯗꯨ ꯀ꯭ꯂꯥꯁ ꯇꯔꯥ ꯍꯥꯏꯔꯗꯤ ꯐꯖꯅ ꯍꯪꯗꯕ
ꯑꯩꯁꯨ ꯋꯦꯠ ꯅꯥꯏꯟꯇꯤꯟ ꯂꯩꯕꯅꯤ ꯅꯤꯡꯁꯤꯡꯉꯤ ꯑꯗꯨ ꯆꯍꯤꯗꯤ ꯀꯥꯎꯔꯦ ꯑꯩꯁꯨ
ꯑꯗꯨꯗꯒꯤ ꯈꯛꯇ ꯅꯤꯡꯁꯤꯡꯉꯦ ꯑꯇꯣꯞꯄꯗꯤ ꯑꯩ ꯅꯤꯡꯁꯤꯡꯕ ꯉꯝꯗ꯭ꯔꯦ ꯑꯗꯨꯒ ꯑꯩꯅ ꯁꯤꯗ ꯀ꯭ꯔꯝꯗꯥꯏꯗ ꯍꯣꯏ ꯌꯨꯝꯗ ꯂꯩꯕ ꯃꯇꯝꯗ ꯋꯦꯠ ꯑꯣꯜꯂꯒ ꯐꯣꯔꯇꯤ ꯐꯣꯔ ꯂꯩꯔꯝꯕꯗꯨꯣ ꯁꯨꯡ ꯀꯥꯎ ꯀꯥꯎꯗ꯭ꯔꯦꯗꯨ ꯑꯅꯤꯈꯛꯇ ꯈꯪꯉꯦ ꯑꯗꯨꯒ ꯍꯧꯖꯤꯛ
ꯑꯗꯒꯤ ꯍꯥꯏꯠꯀ ꯀ꯭ꯂꯥꯁ ꯐꯣꯔꯗꯔ ꯀ꯭ꯂꯥꯁ ꯊ꯭ꯔꯤꯗꯔ ꯍꯥꯏꯠꯇꯣ ꯀꯔꯤ ꯋꯥꯟ ꯐ ꯐꯤꯇꯤ ꯋꯥꯟ ꯁꯦꯟꯇꯤꯃꯤꯇꯔ ꯀꯝ ꯂꯩ ꯊ꯭ꯔꯤꯗ ꯊ꯭ꯔꯤꯗ ꯑꯣꯏꯔꯝꯃꯣꯏꯗ ꯑꯗꯨꯒꯤ ꯑꯣꯏꯅꯝ ꯈꯪꯗꯦ ꯀ꯭ꯂꯥꯁ ꯁꯚꯦꯟꯂ ꯁꯤꯛꯁꯂ ꯀꯩꯅꯔꯝ ꯑꯣꯏꯕꯅꯦ ꯑꯩꯁꯨ ꯀꯥꯎ
ꯀꯗꯤ ꯑꯃꯐꯥꯎ ꯌꯦꯡꯍꯧꯗ꯭ꯔꯦꯅꯦ ꯋꯦꯠ ꯈꯇ ꯑꯣ ꯑꯣꯒ
ꯃꯤꯒꯤꯗꯤ ꯀꯩꯅꯣ ꯑꯣꯏꯅ ꯂꯩ ꯍꯥꯏꯗꯤ ꯄ꯭ꯔꯥꯎꯠ ꯑꯣꯏꯅꯤꯡꯉꯥꯏ ꯃꯦꯗꯜꯒꯨꯝꯕ ꯐꯪꯕ ꯑꯦꯊ꯭ꯂꯦꯠꯀꯨꯝꯕ ꯑꯣꯏꯕ ꯃꯤꯗꯤ ꯃꯦꯗꯜ ꯀꯨꯡꯕ ꯐꯪꯕꯒꯤ ꯑꯗꯨ ꯂꯩ ꯑꯩꯈꯣꯏꯒꯤꯗꯤ ꯄꯨꯇꯔꯒꯤ ꯆꯤ ꯑꯣꯏꯅ ꯌꯥꯅ
ꯑꯩꯈꯣꯏꯒꯤꯗꯤ ꯐꯥꯕ ꯂꯩꯇꯣꯏꯅꯦ ꯆꯦꯛꯀꯑꯞ ꯆꯦ ꯉꯥꯛꯇꯔ ꯍꯥꯏꯥꯏꯔꯗ ꯂꯥꯏꯔꯗ ꯑꯁ ꯅꯍꯥꯟ ꯑꯩꯅ ꯆꯦꯁꯅꯔꯛꯄ ꯃꯇꯝꯗꯣ ꯑꯥꯠ ꯂꯩꯕ ꯃꯇꯝꯗ ꯁꯤꯗ ꯂꯥꯛ ꯃꯊꯥ ꯀꯨꯁꯥꯗꯤ ꯂꯣꯏꯔꯦꯀꯣ ꯌꯨꯝꯗ ꯍꯥꯏꯗꯣꯛꯇ꯭ꯔꯒ ꯅꯨꯃꯤꯠ ꯑꯅꯤ ꯑꯍꯨꯝ ꯍꯨꯝ ꯂꯣꯠꯂꯦꯕ ꯑꯩꯁꯦ
ꯀꯔꯤꯒꯤ ꯅꯪꯗꯦ
ꯍꯦꯟꯖꯤꯜꯂꯛꯄ ꯑꯗꯨꯒꯤ ꯂꯥꯁꯇ ꯎꯄꯥꯏ ꯂꯩꯃꯟꯗꯕꯒꯤ ꯑꯩꯒꯤ ꯆꯦꯁꯁꯦ ꯅꯥꯏꯌꯦꯦꯅ ꯑꯩꯅ ꯍꯥꯏꯔꯛꯄ ꯇꯔꯤꯒꯤ ꯂꯣꯠꯄ꯭ꯔꯥꯅ ꯑꯁ ꯇꯨꯕ ꯅꯨꯃꯤꯠꯇꯒꯤ ꯈꯨꯠꯇꯛ ꯑꯒꯤ ꯅꯪ ꯑꯦꯛꯁ ꯔꯦ ꯂꯑꯣ ꯌꯥꯗ꯭ꯔꯣꯒ ꯇꯧꯔꯒ ꯎꯝ ꯑꯩꯁꯦ ꯍꯣꯏ ꯅꯥꯕꯗ ꯂꯣꯠꯁꯤꯟꯕꯗꯒꯤ ꯄꯩꯁꯥ ꯀꯌꯥꯃꯨꯛ ꯆꯪꯒ꯭ꯔꯅ ꯆꯥꯏꯕ ꯐ ꯍꯧꯥꯎꯔꯦꯕ ꯈꯤꯇꯪ ꯆꯥꯡꯅꯤꯡꯉꯥꯏ ꯃꯇꯝꯗꯒꯤ ꯌꯦꯡꯍꯧꯗ꯭ꯔꯒ ꯍꯧꯖꯤꯛ ꯇꯤꯛꯀꯔꯤ ꯁꯥꯔꯤꯅꯤꯒ ꯇꯧꯔꯒ ꯑꯁ ꯃꯣꯏꯁꯨ ꯊꯥ ꯁꯥꯥꯕ ꯍꯧꯔꯦ ꯍꯥꯏꯕꯗꯤ ꯑꯩꯒꯤ ꯏꯁꯥꯗꯣ ꯉꯝꯗ꯭ꯔꯦꯅ ꯍꯥꯏꯔꯛꯄꯒꯤ ꯑꯁ ꯌꯥꯝꯅ ꯅꯨꯡꯉꯥꯏꯗꯤ ꯅꯨꯡꯉꯥꯏꯇꯦ ꯎꯝ ꯍꯣꯏ ꯑ ꯑ ꯁ
ꯃꯁꯥꯥꯁ ꯑꯣꯏꯜꯒꯨꯝꯕꯒ ꯑꯗꯨꯗꯤ ꯀꯃꯥꯏꯅ ꯇꯧꯔ ꯐꯅꯤꯕ ꯑꯗꯨꯗꯤ
ꯈꯪꯗꯦ ꯑꯩꯒꯤꯗꯣ ꯌꯥꯝꯅ ꯀꯔꯤꯅꯣ ꯈꯪꯗꯦꯕ ꯃꯐꯝꯗꯣ ꯅꯥꯕꯗꯣ ꯎꯝ ꯑꯃꯨꯛꯀ ꯆꯦꯟꯖ ꯇꯧꯊꯣꯛꯈ꯭ꯔꯛꯑꯦꯕ ꯑꯩꯒꯤ ꯂꯦꯞ ꯁꯥꯏꯠꯀꯤ ꯑꯝꯕꯤꯠ ꯁꯥꯏꯗꯠꯇꯣ ꯐꯥꯔꯁ ꯇꯨꯕ ꯃꯇꯝꯗꯗꯤ ꯅꯥꯕꯅꯦꯕ ꯑꯗꯨꯒꯤ ꯑꯗꯨꯝ ꯅꯥꯕ ꯃꯇꯝꯗ ꯃꯐꯝꯗꯣ ꯇꯣꯉꯥꯟꯅ ꯂꯥꯏꯔꯒ ꯍꯧꯖꯤꯛꯇꯤ ꯔꯥꯏꯠ ꯁꯥꯏꯗꯠꯇ ꯑꯃꯨꯛꯀ ꯁꯤꯜꯂꯛꯑꯦꯕ ꯅꯥꯕꯗꯣ ꯑꯗꯨ ꯇꯥꯎꯕꯒꯤ ꯃꯣꯏꯗꯣ ꯑꯦꯛꯁ ꯔꯦ ꯂꯧꯔꯦ ꯑꯗꯨꯒ ꯏꯁꯤꯖꯤꯁꯨ ꯂꯥꯎꯋꯦꯕ ꯑꯗꯨꯒ ꯂꯣꯏꯅꯃꯛ ꯅꯣꯔꯃꯦꯜꯅꯤ
ꯀꯣ ꯇꯧꯅꯦ ꯑꯗꯨꯗꯤ ꯃꯁꯛ ꯆꯠꯄꯦ ꯃꯁꯛ ꯄꯦꯅ ꯇꯧꯔꯣ ꯑꯗꯨꯗꯤ
ꯀꯔꯤ ꯃꯣꯏꯅ ꯀꯔꯤꯁꯨ ꯍꯥꯏꯗꯦ ꯑꯗꯨꯒꯕ ꯋꯥꯁꯨ
ꯀꯔꯤꯗ ꯍꯪꯉꯨ ꯌꯥꯗ꯭ꯔꯥꯅꯪ ꯑꯃꯨꯛꯁꯨ ꯅꯪꯅ ꯑꯃꯣ
ꯔꯤꯖꯥ ꯊꯣꯛꯇ꯭ꯔꯤ ꯀꯥꯟꯗꯦ ꯑꯩ ꯔꯤꯖꯥ ꯊꯣꯛꯇ꯭ꯔꯤꯑꯕ ꯑꯗꯨ ꯇꯦꯁ ꯇꯧꯔꯒ ꯍꯪꯆꯤꯠ ꯅ ꯔꯤꯖꯥꯜ ꯂꯥꯛꯀꯅꯤ ꯍꯥꯏ ꯑꯣ ꯍꯌꯦꯡꯅ ꯔꯤꯖꯥꯜ ꯂꯥꯛꯀꯅꯤ ꯍꯥꯏꯕꯤ ꯑꯃꯨꯛ ꯀꯩꯨꯝ ꯑꯃ ꯆꯠꯀꯅꯦꯕ
ꯎꯝ
ꯑꯗꯨꯗꯕꯨꯂ ꯀꯦ ꯐꯣꯟꯣꯟ ꯄꯤꯔꯤ ꯆꯥꯎꯗ ꯂꯥꯛꯑ ꯑꯃꯨꯛꯀ ꯐꯣꯔꯇꯤꯁ ꯍꯣꯁꯄꯤꯇꯥꯜꯗ ꯆꯠꯂꯒ ꯎꯂꯤ ꯎꯠꯄ ꯆꯠꯂꯦ ꯑꯗꯨꯒꯤ ꯅꯪꯒꯤꯁꯦ ꯅꯣꯔꯃꯦꯜꯅꯦ ꯅꯪꯒꯤꯁꯦ ꯅꯣꯔꯃꯦꯜꯅꯦ ꯈꯇꯥꯏꯌꯦ
ꯎ
ꯑꯗꯨꯒ ꯑꯗꯨꯝ ꯇꯣꯛꯈ꯭ꯔꯦ ꯀꯔꯤꯁꯨ ꯇꯥꯎꯕ ꯂꯩꯇꯦ ꯁꯤꯗꯗꯤꯅ ꯕꯥꯇꯃꯦꯟꯗꯤꯗꯤꯠ ꯂꯩ ꯍꯧꯖꯤꯛꯇꯤ ꯐꯥꯔꯦꯗ ꯑꯗꯨꯝ
ꯑꯗꯨ ꯃꯣꯍꯣꯔꯥꯎꯗꯤ
ꯈꯪꯗꯦꯅꯦ ꯀꯔꯤ ꯇꯧꯕꯔꯦ ꯅꯍꯥꯟꯁꯨ ꯑꯩꯒꯤꯁꯦ ꯕ꯭ꯔꯤꯠ ꯇꯧꯕꯒꯨꯝꯕ ꯃꯇꯝ ꯀꯣ ꯑꯗꯨꯝ ꯃꯔꯛ ꯃꯔꯛꯇꯗꯤ ꯑꯉꯥꯡ ꯑꯣꯏꯔꯤꯀꯥꯟꯗꯒꯤ ꯁꯨꯃꯥꯏꯅꯗꯤ ꯇꯥꯎꯕꯅꯦꯕ ꯑꯗꯨꯒꯤꯁꯨ ꯌꯥꯎꯔꯒ ꯑꯗꯨꯝ ꯄꯨꯟꯁꯤꯜꯂꯒ ꯅꯥ ꯅꯥꯕ꯭ꯔꯥꯅ ꯑꯩꯗ ꯃꯨꯀ ꯈꯟꯗ
ꯎ ꯑꯉꯥꯡ ꯑꯣꯏꯔꯤꯉ ꯕ꯭ꯔꯤꯠ ꯇꯧꯕ ꯃꯇꯝꯗ ꯑꯩ ꯅꯪꯗꯣ ꯌꯥꯝ ꯀꯩꯅꯣ ꯌꯥꯝ ꯍꯦꯚ ꯑꯣꯏꯕ ꯀꯩ ꯍꯥꯏꯗꯨꯗꯣ ꯂꯦꯡ ꯈꯣꯠꯄ ꯇꯧꯕ ꯀꯥꯟꯗ ꯇꯧꯕ꯭ꯔꯥ ꯍꯥꯏꯗꯤ ꯀꯟꯅꯒ ꯆꯦꯜꯂꯨꯕ ꯃꯇꯝꯗ
ꯀꯥ ꯀꯥꯎꯈ꯭ꯔ ꯑꯗꯨꯝ ꯅꯣꯔꯃꯦꯜꯗ ꯆꯨꯝꯅ ꯂꯩꯕ ꯃꯇꯝꯗꯁꯨ ꯃꯔꯛ ꯃꯔꯛꯇ ꯁꯨꯃꯥꯏꯅ ꯅꯥꯕ ꯇꯝꯂ ꯂꯩꯥꯏꯕꯅꯦꯕ ꯑꯗꯨꯒꯤ ꯑꯩꯁꯨ ꯒ꯭ꯌꯥꯟ ꯇꯥꯗꯦꯕ
ꯑꯗꯨ ꯑꯣꯏꯔꯗꯤ ꯃꯨꯚꯃꯦꯟ ꯀꯩꯀꯥ ꯑꯦꯛꯁꯔꯁꯥꯏꯁ ꯇꯧꯗꯕꯒꯤ ꯇꯧꯕꯅꯦ ꯑꯦꯁꯨ ꯑꯗꯨ ꯍꯥꯏꯗꯣꯏꯅꯦꯕ
ꯎꯝ ꯑꯗꯨ ꯑꯩꯗꯣ ꯎꯝ ꯑꯩꯈꯣꯏꯒꯤ ꯎꯝ
ꯕ꯭ꯔꯤꯇꯤꯡ ꯑꯦꯛꯁꯔꯁꯥꯏꯁꯀꯨꯝꯕꯗꯣ ꯈꯔ ꯈꯔ ꯆꯦ ꯤ ꯄꯤꯇꯤꯗꯁꯨ ꯍꯥꯡꯕꯅꯦꯕ ꯑꯩꯒꯤ ꯖꯦꯁ ꯅꯥꯕꯒꯤ ꯈꯔ ꯍꯥꯏꯕꯤꯌꯣꯅ ꯍꯥꯏꯕ ꯃꯇꯝꯗ ꯃꯣꯏꯅ ꯍꯦꯜ ꯑꯦꯛꯖꯦꯜꯗꯣ ꯇꯧꯋꯣ ꯑꯗꯨꯒ ꯍꯣꯠ ꯄꯦꯛꯇꯣ ꯍꯥꯞꯄꯣꯅ ꯁꯨꯃꯥꯏꯅ ꯍꯥꯏꯔꯛꯑꯦꯕ ꯑꯗꯨꯒꯤꯗꯒꯤ ꯑꯩꯗꯣ ꯏꯁꯤꯡꯁ ꯍꯥꯜꯂꯒ ꯎꯝ ꯍꯥꯞꯄꯅꯦꯕ ꯑꯗꯨ ꯑꯣꯏꯔꯁꯨ ꯐꯠꯇ꯭ꯔꯒ ꯂꯩꯥꯏꯕꯒꯨꯝ ꯇꯎꯔꯒ
ꯑꯦꯛꯁꯔꯁꯥꯏꯁ ꯃꯆꯥ ꯃꯆꯥ ꯇꯧ ꯌꯦꯡꯉꯨ꯫
ꯍꯣꯏ ꯑꯦꯛꯁꯔꯁꯥꯏꯁ ꯇꯧ ꯍꯥꯏꯌꯦ꯫ ꯑꯩꯉꯣꯟꯗ ꯏꯕꯥꯅꯤꯒꯤ ꯃꯇꯝ ꯌꯥꯎꯔꯦ ꯈꯝꯕꯤꯌꯣ ꯄ꯭ꯂꯤꯖ꯫